ꯇꯥꯔꯕꯣ ꯅꯪꯕꯣ
ꯇꯌꯦ ꯇꯌꯦ
ꯑꯁ ꯅꯨꯡꯉꯥꯏꯔꯤꯕꯣ ꯀꯃꯥꯏꯅ ꯇꯧꯔꯤꯒꯦ ꯑꯩꯁꯦ ꯋꯥꯔꯤ ꯁꯥꯟꯅꯗꯕ ꯀꯨꯏꯔꯦ ꯅꯪ ꯐꯣꯟ ꯇꯧꯔꯛꯑꯝꯕꯅꯤꯅꯦ
ꯅꯨꯡꯉꯥꯏꯔꯤꯌꯦ ꯅꯨꯡꯉꯥꯏꯔꯤꯑꯦ ꯍꯥꯏ ꯇꯔꯦ ꯍꯟꯗꯛꯁꯤ ꯊꯕꯛꯇꯤ ꯈꯔ ꯆꯤꯜꯂꯦ ꯑꯗꯨꯗꯨꯒ ꯊꯕꯛꯄꯨꯗꯤ ꯑꯗꯨꯝ ꯆꯤꯟꯗꯕꯨꯗꯤ ꯆꯤꯟꯖꯕ ꯑꯩꯗꯤ ꯊꯕꯛ ꯆꯤꯜꯂꯦꯗ ꯍꯥꯏꯔꯛꯑꯅꯤ ꯅꯣꯏꯅ ꯃꯁꯤ ꯃꯤꯁꯤꯅ ꯊꯕꯛ ꯆꯤꯜꯂꯦꯗ ꯍꯥꯏꯔꯒ ꯂꯩ ꯊꯕꯛ ꯆꯤꯟꯗꯦꯁꯨ ꯉꯁꯤꯗꯤ ꯊꯕꯛ ꯍꯥꯡꯉꯤ ꯍꯥꯏꯕꯇ ꯌꯥꯎꯗꯦꯅ ꯑꯗꯨꯅ ꯑꯗꯨꯝ ꯂꯩꯔꯝꯃꯤ ꯂꯩꯔꯤ ꯁꯨꯝ ꯍꯥꯏ ꯇꯔꯦ ꯅꯪꯗꯤ ꯀꯃꯥꯏ ꯀꯃꯥꯏ ꯀꯩꯅꯣ ꯇꯧꯔꯤꯅꯣ
ꯑꯩꯁꯨ ꯅꯨꯡꯉꯥꯏꯔꯤꯁꯦ ꯑꯗꯨꯝ ꯑꯗꯣ ꯑꯩ ꯅꯪꯉꯣꯟꯗ ꯀꯩꯅꯣ ꯍꯪꯉꯦꯗꯣ ꯅꯪ ꯂꯩꯐꯝ ꯍꯣꯡꯉꯦ ꯍꯥꯏꯕ꯭ꯔꯥ ꯀꯩꯅꯣꯝꯃ ꯇꯥꯏꯅꯦ ꯑꯗꯨ ꯍꯥꯟꯅꯗꯒꯤ ꯑꯗꯨ ꯀꯗꯥꯏꯗ ꯍꯣꯡꯉꯤꯅꯣ ꯀꯩꯗꯧꯔꯒꯦ ꯀꯃꯥꯏꯅ ꯇꯧꯕꯅꯣꯅ ꯍꯪꯒꯦ ꯇꯧꯕꯅꯤꯅꯦ
ꯑꯣ ꯂꯩꯐꯝ ꯍꯣꯡꯕꯒꯤꯗꯨꯔꯣ ꯂꯩꯐꯝ ꯍꯣꯡꯕꯗꯣ ꯑꯩꯁꯦ ꯀꯩꯅꯣ ꯇꯧꯔꯕ ꯑꯩꯅ ꯑꯩꯅ ꯊꯕꯛ ꯆꯠꯂꯤꯕ ꯃꯐꯝꯗꯣ ꯍꯥꯏꯗꯤ ꯑꯩꯅ ꯗꯨꯀꯥꯟ ꯌꯥꯎꯔꯤꯕ ꯃꯐꯝꯗꯣ ꯑꯗꯨꯒꯤꯗꯨꯁꯨꯅꯦ ꯃꯣꯏꯗꯨꯁꯨꯅꯦ ꯑꯩꯈꯣꯏꯒꯤ ꯃꯣꯏ ꯗꯨꯀꯥꯟꯗꯣ ꯁꯥꯗꯣꯛꯄ ꯈꯣꯠꯇꯣꯛꯄ ꯇꯧꯕ ꯑꯩꯈꯣꯏꯅ ꯚꯔꯥ ꯂꯧꯔꯒ ꯇꯧꯔꯤꯕ ꯃꯐꯝꯗꯣ ꯑꯗꯨꯏꯗꯨꯒꯤ ꯁꯥꯗꯣꯛ ꯈꯣꯠꯇꯣꯛꯄꯗꯨ ꯇꯧꯕꯗꯨꯗꯒꯤ ꯃꯣꯏꯒꯤ ꯗꯨꯀꯥꯟ ꯗꯨꯀꯥꯟꯗ ꯄꯨꯗꯨꯅ ꯀꯩꯅꯣ ꯇꯧꯔꯣꯏ ꯅꯣꯏꯒꯤ ꯗꯨꯀꯥꯟꯁꯦ ꯃꯇꯝ ꯈꯔꯗꯤ ꯑꯇꯣꯞꯄꯗ ꯍꯣꯡꯗꯣꯛꯇ꯭ꯔꯗꯤ ꯌꯥꯔꯔꯣꯏ ꯑꯗꯨꯅ ꯍꯧꯖꯤꯛꯇꯤ ꯑꯩꯈꯣꯏ ꯁꯥꯖꯤꯟ ꯈꯣꯠꯆꯤꯟꯕ ꯇꯧꯕꯁꯤꯗꯤ ꯌꯥꯝꯗ꯭ꯔꯕꯤꯗ ꯊꯥ ꯇꯔꯨꯛꯇꯤ ꯊꯥ ꯇꯔꯨꯛ ꯈꯔ ꯍꯦꯟꯅꯗꯤ ꯑꯗꯨꯃꯥꯏꯅ ꯆꯪꯈꯤꯅꯤ ꯑꯗꯨꯅ ꯅꯣꯏꯁꯨ ꯗꯨꯀꯥꯟꯗ ꯊꯣꯡ ꯂꯣꯠꯂꯒ ꯂꯩꯕꯗꯤ ꯅꯨꯡꯉꯥꯏꯔ ꯌꯥꯔꯣꯏ ꯑꯗꯨꯅ ꯑꯇꯣꯞꯄ ꯃꯐꯝꯗ ꯑꯣꯏꯅ ꯍꯣꯡꯗꯣꯛꯑꯅ ꯇꯧꯔꯒ ꯑꯩꯈꯣꯏꯒꯤ ꯊꯕꯛ ꯃꯐꯝ ꯗꯨꯀꯥꯟꯗꯨꯁꯨ ꯍꯣꯡꯗꯣꯛꯑꯦ ꯗꯨꯀꯥꯟꯗꯣ ꯍꯣꯡꯗꯣꯛꯑꯕꯅꯤꯅ ꯑꯩꯒꯤ ꯍꯥꯟꯅ ꯂꯩꯔꯤꯕ ꯃꯐꯝꯗꯨꯗꯒꯤꯗꯤ ꯗꯨꯀꯥꯟꯗꯣ ꯂꯥꯞꯊꯣꯛꯈ꯭ꯔꯦ ꯄꯨꯔꯥ ꯃꯥꯏꯀꯩ ꯑꯃꯗ ꯑꯣꯏꯈ꯭ꯔꯦꯕ ꯍꯥꯟꯅ ꯃꯊꯛꯅꯨꯡꯗ ꯇꯧꯔꯝꯕ ꯑꯗꯣ ꯍꯟꯗꯛꯅ ꯑꯃꯨꯛ ꯑꯋꯥꯡꯂꯣꯝꯗ ꯑꯗꯨꯃꯥꯏꯅ ꯇꯧꯔꯦꯕ ꯀꯩꯅꯣ ꯗꯨꯀꯥꯟꯗꯣ ꯑꯗꯨꯗꯨꯅ ꯗꯨꯀꯥꯟꯗꯣ ꯈꯔ ꯑꯅꯛꯄ ꯃꯐꯝꯗ ꯂꯩꯅꯕꯅꯦꯅ ꯇꯧꯕꯗ ꯃꯐꯝꯗꯣ ꯍꯣꯡꯗꯣꯛ ꯍꯣꯡꯖꯤꯟ ꯇꯧꯔꯤꯅꯤꯅꯦ ꯑꯗꯨꯃꯥꯏꯅ ꯑꯗꯣ ꯑꯩꯁꯤ ꯅꯣꯏꯒꯤ ꯂꯩ ꯐꯝꯗꯨꯒꯁꯨ ꯅꯛꯇꯤ ꯅꯛꯅꯔꯝꯅꯤ ꯑꯩꯅ ꯍꯧꯖꯤꯛ ꯂꯩꯔꯤꯕ ꯃꯐꯝꯁꯦ ꯅꯪ ꯑꯗꯨꯝ ꯑꯩ ꯃꯐꯝꯗꯣ ꯍꯥꯏꯔꯛꯀꯦ ꯅꯪ ꯅꯪ ꯊꯕꯛ ꯁꯪꯉꯗꯤ ꯀꯣꯏꯔꯛꯑꯣꯏꯗꯅ ꯁꯤꯡꯖꯨ ꯑꯍꯥꯎꯕ ꯑꯃ ꯆꯥꯁꯦ
ꯑꯣꯣꯏ ꯌꯥꯏꯌꯦꯏ ꯀꯣꯏꯔꯛꯀꯦ ꯌꯥꯝꯅ ꯂꯥꯞꯅꯗ꯭ꯔꯗꯤ ꯑꯩꯣꯏꯖꯤꯀꯦꯠ ꯆꯥꯁꯦ ꯀꯩꯀꯩꯅꯣ ꯄꯨꯔꯛꯑꯒ ꯅꯣꯡꯃ ꯆꯥꯁꯦ ꯑꯗꯒꯤ ꯑꯩꯈꯣꯏ ꯏꯃꯥꯟꯅꯕꯤꯈꯩ ꯀꯅꯥ ꯀꯅꯥꯅꯣ ꯀꯧꯔꯒ ꯑꯗꯨꯝ ꯆꯥꯃꯤꯟꯅꯔꯁꯦ ꯑꯗꯣ ꯅꯪꯒꯤ ꯄꯣꯠ ꯆꯩ ꯀꯩꯀꯩ ꯍꯣꯡꯖꯤꯟꯕ ꯈꯣꯠꯄꯗꯤ ꯂꯣꯏꯅ ꯂꯣꯏꯔꯛꯄꯣ ꯀꯩꯀꯩ ꯋꯥꯠꯂꯤꯒꯦ ꯑꯩ ꯂꯥꯛꯇ꯭ꯔꯁꯨ ꯌꯥꯔꯕꯣ ꯈꯔ ꯃꯇꯦꯡ ꯄꯥꯡꯕ ꯂꯥꯛꯎꯅꯣ ꯀꯃꯥꯏꯅ ꯇꯧꯔꯤꯒꯦ ꯅꯪ ꯌꯥꯔꯗ꯭ꯔꯣ
ꯌꯥꯔꯦꯗ ꯌꯥꯔꯦꯗ ꯑꯗꯨꯒꯤꯗꯤ ꯂꯣꯏꯈ꯭ꯔꯦꯗ ꯉꯁꯤ ꯅꯨꯃꯤꯠ ꯃꯉꯥꯅꯤꯒꯨꯝꯕ ꯐꯥꯔꯦ ꯑꯩꯗꯣ ꯍꯣꯡꯗꯣꯛ ꯍꯣꯡꯖꯤꯟ ꯇꯧꯕ ꯄꯨꯜꯂꯞ ꯂꯣꯏꯈ꯭ꯔꯦ ꯍꯪꯕꯤꯔꯛꯏꯁꯤꯅ ꯍꯦꯟꯅ ꯐꯔꯕꯅꯤ ꯅꯪꯅ ꯅꯍꯥꯟꯗꯣ ꯑꯩ ꯏꯊꯟꯇ ꯇꯧꯕ ꯉꯝꯃꯣꯏꯅ ꯇꯧꯕꯗꯒꯤ ꯑꯩꯈꯣꯏ ꯗꯨꯀꯥꯟ ꯌꯥꯎꯃꯤꯟꯅꯕ ꯑꯉꯥꯡ ꯑ ꯅꯨꯄꯥꯃꯆꯥ ꯑꯅꯤ ꯀꯧꯔꯦ ꯑꯗꯨꯒ ꯃꯣꯏꯅ ꯃꯇꯦꯡ ꯄꯥꯡꯕꯤꯔꯦ ꯑꯗꯨꯗꯨꯒ ꯄꯨꯂꯞ ꯂꯣꯏꯁꯤꯟꯈ꯭ꯔꯦ ꯄꯣꯠ ꯆꯩꯗꯣ ꯑꯩꯒꯤꯗꯤ ꯀꯨꯏꯅꯁꯨ ꯂꯩꯔꯛꯑꯕ ꯂꯩꯔꯛꯑꯕꯅꯤꯅ ꯌꯥꯝꯁꯨ ꯌꯥꯝꯃꯦꯕ ꯑꯗꯒꯤ ꯑꯩꯒꯤꯗꯤ ꯑꯔꯨꯝꯕꯁꯨ ꯌꯥꯎꯋꯦꯕ ꯒ꯭ꯌꯥꯁ ꯁꯤꯂꯤꯟꯗ ꯑꯣ ꯑꯗꯨꯗꯨꯒ ꯑꯩꯒꯤ ꯁꯤꯂꯤꯡ ꯀꯩꯅꯣ ꯑꯗꯨꯁꯨ ꯁꯤꯂꯤꯡ ꯐꯦꯟꯗꯨꯁꯨ ꯅꯍꯥꯟ ꯑꯩꯅ ꯂꯩꯔꯒ ꯏꯁꯥꯅ ꯄꯥꯟꯝꯖꯕ ꯑꯣꯏꯕꯅꯦ ꯑꯗꯨ ꯁꯤꯂꯤꯡ ꯐꯦꯟꯗꯨꯁꯨ ꯑꯃꯨꯛ ꯐꯛꯀꯥꯏꯔꯦ ꯐꯛꯀꯥꯏꯔꯒ ꯑꯃꯨꯛ ꯄꯨꯔꯒꯅꯤ ꯂꯥꯛꯏꯁꯤ ꯇꯧꯔꯤꯁꯤ ꯊꯝꯃꯝꯕꯗꯤ ꯌꯥꯗꯕꯅꯤꯅ ꯑꯗꯨꯗꯨꯅ ꯃꯣꯏ ꯑꯉꯥꯡ ꯅꯨꯄꯥ ꯃꯆꯥ ꯑꯅꯤꯗꯨꯗ ꯍꯥꯏꯔꯒ ꯍꯣꯡꯗꯣꯛ ꯍꯣꯡꯖꯤꯟ ꯇꯧꯔꯒ ꯑꯗꯨꯃꯥꯏꯅ ꯇꯧꯃꯤꯟꯅꯈ꯭ꯔꯦ ꯅꯠꯇ꯭ꯔꯗꯤ ꯑꯩꯈꯣꯏꯅ ꯈꯛꯇꯪ ꯇꯧꯕꯗꯨꯁꯨ ꯉꯝꯃꯔꯣꯏꯗꯕ ꯑꯩꯅ ꯈꯛꯇꯪ ꯇꯧꯕꯗꯨꯁꯨ ꯑꯗꯨꯗꯨꯅ ꯃꯣꯏ ꯑꯅꯤꯗꯨ ꯀꯧꯔꯒ ꯑꯗꯨꯃꯥꯏꯅ ꯀꯩꯅꯣ ꯇꯧꯔꯦ ꯑꯗꯨ ꯑꯗꯨ ꯅꯪ ꯑꯩꯈꯣꯏꯒꯤꯅꯦ ꯅꯪ ꯊꯕꯛ ꯊꯕꯛ ꯍꯧꯖꯤꯛꯀꯥꯟꯁꯤ ꯀꯩꯀꯩ ꯊꯕꯛ ꯇꯧꯔꯤꯅꯣ ꯅꯪꯗ ꯊꯕꯛ ꯀꯩꯅꯣ ꯇꯧꯔꯗꯤ ꯅꯍꯥꯟ ꯑꯃꯨꯛ ꯑꯩꯉꯣꯟꯗ ꯊꯕꯛꯇꯣ ꯍꯥꯡꯉꯗꯤ ꯈꯣꯠꯂꯗꯤ ꯑꯩꯈꯣꯏꯒꯤ ꯃꯤ ꯍꯥꯡꯉꯗꯤ ꯍꯥꯏꯔꯣ ꯈꯣꯠꯂꯣ ꯍꯥꯏꯕꯗꯣ ꯑꯩꯈꯣꯏꯒꯤ ꯗꯨꯀꯥꯟ ꯊꯪꯅꯕꯗꯣ ꯑꯗꯨꯒꯤꯗꯣ ꯃꯣꯏꯒꯤꯗꯨ ꯗꯨꯀꯥꯟ ꯃꯤꯗꯣ ꯍꯥꯡꯉꯦ ꯈꯣꯠꯂꯦꯅ ꯑꯗꯨꯃꯥꯏꯅ ꯍꯥꯏꯕꯅꯦꯕ ꯍꯥꯏꯗꯤ ꯃꯣꯏꯒꯤꯗꯤ ꯄꯥꯔꯂꯔ ꯇꯧꯕ ꯑꯩꯈꯣꯏꯒꯤ ꯁꯝꯀꯛꯐꯝ ꯅꯨꯄꯤꯒꯤ ꯑꯗꯒꯤ ꯃꯥꯏ ꯀꯔꯤ ꯀꯔꯤ ꯀꯦꯕ ꯈꯣꯠꯄ ꯇꯧꯕꯒꯤꯗꯨ ꯑꯣꯏꯗꯅ ꯑꯗꯨꯒꯤꯗꯣ ꯅꯪꯁꯨ ꯅꯍꯥꯟ ꯑꯃꯨꯛ ꯑꯗꯨꯗꯣ ꯀꯦꯕ ꯇꯝꯕ ꯈꯣꯠꯄ ꯑꯗꯨꯝꯕꯒꯤꯗꯨ ꯇꯧꯔꯨꯕꯅꯤꯅ ꯅꯪꯗꯣ ꯅꯪ ꯌꯥꯎꯅꯤꯡꯉ ꯗꯤ ꯑꯗꯨꯏꯗꯨꯒꯤꯗꯣ ꯍꯥꯏꯐꯦꯠ ꯍꯪꯉꯨꯔꯣ ꯅꯪ ꯀꯩꯅꯣ ꯅꯍꯥꯟ ꯑꯃꯨꯛ ꯑꯩꯉꯣꯟꯗ ꯍꯪꯉꯨ ꯈꯣꯠꯂꯨ ꯍꯥꯏꯔꯝꯕꯗꯣ ꯅꯠꯇ꯭ꯔꯒꯅ ꯑꯗꯨꯝ ꯌꯥꯔꯗꯣꯏꯔꯥ ꯅꯪ
ꯍꯣꯏ ꯍꯣꯏ ꯑꯗꯨꯗꯤ ꯌꯥꯝꯅ ꯐꯩꯅꯦ ꯑꯩꯗꯣ ꯑꯗꯨꯒꯨꯝꯕ ꯅꯍꯥꯟꯗꯩ ꯊꯤꯔꯤꯅꯦ ꯍꯥꯏꯗꯤ ꯍꯧꯖꯤꯛꯇꯤ ꯏꯁꯥꯒꯤ ꯗꯨꯀꯥꯟ ꯑꯃꯁꯨ ꯉꯝꯗ꯭ꯔꯤꯕꯅꯤꯅ ꯑꯗꯨꯃꯥꯏꯅ ꯃꯤꯒꯤꯗ ꯈꯔ ꯈꯔ ꯇꯦꯛ ꯇꯦꯛ ꯌꯥꯎꯔꯒ ꯍꯥꯏꯗꯤ ꯇꯝꯃꯒ ꯏꯍꯩꯁꯦ ꯑꯦꯛꯁꯄꯔꯌꯦꯦꯟꯁꯁꯨ ꯑꯣꯏꯅꯕ ꯑꯗꯒꯤ ꯄꯩꯁꯥ ꯈꯔ ꯈꯔ ꯁꯨꯝ ꯇꯥꯟꯖꯜꯂꯒ ꯑꯩꯒꯤ ꯑꯣꯏꯕ ꯗꯨꯀꯥꯟ ꯑꯃ ꯍꯥꯡꯕ ꯉꯝꯅꯕꯅ ꯍꯣꯠꯅꯒꯦꯅ ꯇꯧꯕꯅꯦ ꯑꯗꯣ ꯅꯍꯥꯟꯗꯩ ꯊꯤꯕꯗꯣ ꯐꯪꯗ ꯂꯩꯅꯦ ꯅꯣꯏ ꯑꯗꯨꯒꯤꯗꯣ ꯌꯥꯔꯗꯤ ꯅꯪ ꯈꯔ ꯍꯥꯏꯅꯕꯤꯌꯣ ꯍꯥꯏꯗꯤ ꯀꯔꯤ ꯀꯔꯤ ꯆꯪꯒꯦ ꯈꯣꯠꯀꯦ ꯑꯗꯣ ꯃꯣꯏ ꯑꯗꯨꯗꯣ ꯑꯦꯛꯁꯄꯤꯔꯤꯌꯦꯟꯁ ꯆꯪꯕ꯭ꯔꯥ ꯑꯍꯥꯟꯕ ꯇꯧꯕꯗ ꯑꯩꯗꯤ ꯑꯦꯛꯁꯄꯤꯔꯌꯦꯟꯁꯀꯨꯝꯕꯗꯤ ꯑꯃꯠꯇ ꯂꯩꯇ꯭ꯔꯤꯕꯅꯤꯅ ꯑꯗꯣ ꯀꯃꯥꯏꯅ ꯇꯧꯕꯅꯣꯗꯣ ꯅꯪ ꯈꯔ ꯍꯪꯕꯤꯔꯛꯑꯣ
ꯃꯣꯏꯒꯤꯗꯨꯗꯤ ꯑꯦꯛꯁꯄꯤꯔꯔꯤꯌꯦꯟꯁ ꯀꯤꯗꯤꯅꯦ ꯀꯩꯁꯨ ꯍꯥꯏꯔꯣꯏꯗ ꯑꯩꯅ ꯏꯃꯥꯟꯅꯕꯤꯅꯦ ꯍꯥꯏꯕ ꯃꯇꯝꯗꯅꯦ ꯑꯗꯣ ꯃꯣꯏ ꯀꯩꯅꯣꯗꯣ ꯃꯣꯏ ꯏꯆꯦ ꯑꯍꯟꯣꯏ ꯃꯣꯏ ꯗꯨꯀꯥꯟ ꯇꯧꯔꯤꯕ ꯏꯆꯦꯗꯣ ꯑꯩꯒ ꯑꯗꯨꯝ ꯀꯧꯊꯣꯛ ꯀꯧꯁꯤꯟ ꯇꯧꯅꯩꯑꯕ ꯑꯗꯨꯅ ꯑꯩꯅ ꯐꯖꯅ ꯋꯥꯔꯤ ꯁꯥꯕꯗꯅꯦ ꯑꯗꯨꯝ ꯌꯥꯅꯤ ꯑꯗꯨ ꯃꯣꯏꯒꯤꯗꯣꯁꯨꯅꯦ ꯗꯨꯀꯥꯟꯗꯣ ꯑꯅꯧꯕ ꯍꯥꯡꯕ ꯑꯣꯏꯕꯒꯤꯅꯦ ꯃꯤꯁꯤꯡꯗꯣ ꯑꯅꯧꯕꯅ ꯑꯌꯥꯝꯕ ꯑꯣꯏꯕꯅꯦꯕꯀꯣ ꯑꯗꯨꯗꯨꯅ ꯑꯦꯛꯁꯄꯔꯌꯦꯦꯟꯁꯀꯤꯗꯤ ꯀꯩꯒꯤꯁꯨ ꯀꯩꯁꯨ ꯍꯪꯉꯛꯔꯣꯏꯗ ꯑꯗꯨ ꯃꯣꯏꯗꯣ ꯄꯩꯁꯥ ꯅꯨꯡꯁꯥꯗꯤ ꯌꯥꯝ ꯆꯥꯎꯕ ꯑꯣꯏꯗꯕꯅꯦꯕ ꯍꯥꯏꯗꯤ ꯃꯣꯏꯗꯨ ꯗꯨꯀꯥꯟꯗꯨꯁꯨ ꯇꯧꯔꯛꯄꯗ ꯉꯥꯏꯔꯤꯕꯅꯤꯅ ꯑꯗꯒꯤ ꯅꯪꯁꯨ ꯑꯍꯥꯟꯕ ꯑꯣꯏꯕꯅꯤꯅ ꯑꯦꯛꯁꯄꯤꯔꯤꯌꯦꯟꯁ ꯂꯩꯕ ꯑꯣꯏꯔꯗꯤ ꯄꯩꯁꯥꯗꯣ ꯅꯪꯒꯤ ꯇꯣꯂꯣꯞꯇꯣ ꯈꯔ ꯆꯥꯎꯅ ꯁꯥꯎ ꯍꯥꯏꯕꯗ ꯑꯗꯨꯝ ꯌꯥꯗꯧꯕ ꯑꯗꯨꯗꯣ ꯑꯍꯥꯟꯕꯅꯤꯅ ꯇꯣꯂꯣꯞꯇꯨꯁꯨ ꯌꯥꯝꯅ ꯆꯥꯎ ꯈꯣꯠꯂꯨ ꯆꯥꯎꯅ ꯁꯥꯎ ꯈꯣꯠꯂꯨ ꯍꯥꯏꯕꯗꯨꯗꯤ ꯑꯗꯨꯃꯥꯏꯅ ꯍꯥꯏꯕꯗꯤ ꯌꯥꯔꯣꯏ ꯑꯗꯨ ꯏꯆꯦ ꯑꯗꯨꯒ ꯋꯥꯔꯤ ꯁ ꯁꯥꯟꯅꯕꯗ ꯑꯩꯗꯣ ꯆꯥꯎꯔꯥꯛꯄ ꯑꯃ ꯍꯥꯏꯗꯤ ꯏꯆꯦꯗꯨꯗ ꯍꯥꯏꯕꯗꯨ ꯅꯨꯡꯉꯥꯏꯅꯕ ꯅꯪꯅ ꯇꯧꯔꯤꯁꯤ ꯅꯪꯅ ꯍꯩꯔꯤꯁ ꯀꯔꯤ ꯀꯔꯤ ꯑꯣꯏꯗꯣꯏꯅꯣ ꯅꯪꯅ ꯇꯝꯃꯨꯔꯤꯁꯦ
ꯑꯣ ꯑꯩꯁꯦ ꯁꯝ ꯀꯛꯄꯁꯨ ꯍꯩꯌꯦ ꯑꯗꯒꯤ ꯃꯥꯏ ꯐꯦꯁꯤꯜ ꯀꯩꯀꯥ ꯇꯧꯕꯗꯣ ꯑꯗꯨꯁꯨ ꯂꯣꯏꯅ ꯍꯩꯌꯦ ꯑꯗꯣ ꯑꯥ ꯃꯣꯏꯅ ꯄꯥꯝꯃꯤꯁꯤꯅ ꯀꯔꯝꯕꯅꯣꯗꯤ ꯈꯪꯗ꯭ꯔꯦ ꯀꯦꯕ ꯈꯣꯠꯄ ꯑꯗꯨꯝꯕ ꯄꯤꯁꯨꯝ ꯄꯤꯁꯨꯝ ꯊꯥꯕ ꯈꯣꯠꯄ ꯑꯗꯨꯝꯕꯗꯣ ꯑꯗꯨꯝ ꯈꯔ ꯍꯩꯌꯦ ꯑꯗꯨ ꯀꯔꯤ ꯀꯔꯤꯕꯨ ꯄꯥꯝꯃꯤꯖ ꯃꯣꯏꯒꯤꯗꯨꯕꯨ ꯌꯥꯖꯂꯥ ꯑꯩꯗꯣ ꯇꯣꯂꯣꯞꯀꯤ ꯀꯩꯔꯗꯤ ꯀꯩꯁꯨ ꯈꯟꯗꯦꯗ ꯑꯍꯥꯟꯕꯁꯨ ꯌꯥꯎꯕ ꯑꯣꯏꯕꯅꯤꯅ ꯍꯥꯏꯗꯤ ꯑꯩꯅ ꯇꯝꯃꯤꯕ ꯃꯍꯩꯗꯣ ꯏꯁꯥꯅ ꯐꯖꯅ ꯍꯩꯌꯦ ꯈꯟꯖꯔꯀꯥꯟꯗ ꯑꯩꯒꯤ ꯇꯝꯃꯤꯔꯤꯗꯨꯒ ꯆꯥꯟꯅꯕ ꯄꯩꯁꯥꯗꯣ ꯄꯥꯝꯃꯛꯀꯗꯧꯅꯦ ꯍꯧꯖꯤꯛꯀꯤꯗꯤ ꯍꯧꯗ ꯉꯥꯏꯔꯤꯕꯅꯤꯅ ꯇꯣꯂꯣꯞ ꯄꯤꯛꯑꯁꯨ ꯀꯩꯁꯨ ꯀꯥꯏꯗꯦ ꯑꯗꯣ ꯀꯔꯤ ꯀꯔꯤ ꯍꯩꯕ ꯄꯥꯝꯒꯦꯅ ꯅꯪ ꯈꯔ ꯋꯥꯔꯤꯗꯣ ꯀꯨꯞꯅ ꯁꯥꯟꯅꯕꯤꯔꯣ ꯑꯩꯅ ꯇꯝꯃꯨꯔꯤꯕꯁꯤꯡꯁꯤ ꯈꯛꯇꯅ ꯌꯥꯔꯗꯣꯏꯔꯥ ꯈꯣꯠꯂꯗꯣꯏꯔꯥ꯫
ꯃꯥꯅꯤ ꯃꯥꯅꯤ ꯑꯍꯥꯟꯕꯒꯤꯁꯤꯗꯤꯅꯦ ꯊꯕꯛ ꯐꯪꯉꯒ ꯂꯣꯏꯔꯦ ꯑꯗꯨꯃꯥꯏꯅ ꯈꯟꯒꯗꯕꯅꯤ ꯑꯍꯥꯟꯕ ꯍꯧꯔꯛꯄꯒꯤꯁꯨ ꯑꯩꯈꯣꯏꯁꯨꯅꯍꯥꯟꯒꯤ ꯅꯍꯥꯟꯃꯣ ꯅꯍꯥꯥꯟꯂꯣꯏ ꯈꯪꯉꯤꯗꯨꯅꯤ ꯅꯪ ꯑꯍꯥꯟꯕ ꯍꯧꯔꯛꯀꯥꯟꯗ ꯑꯩ ꯀꯌꯥꯝ ꯋꯥꯏ ꯍꯥꯏꯗꯣꯏ ꯅꯨꯃꯤꯠ ꯆꯨꯞꯄ ꯂꯦꯞꯄꯒ ꯇꯧꯔꯤꯗꯣ ꯑꯩꯗꯤ ꯀ꯭ꯋꯥꯟꯇ꯭ꯔꯗꯒ ꯂꯩꯕ ꯑꯣꯏꯔꯦ ꯂꯦꯞꯄꯒꯅꯤ ꯑꯩꯅ ꯊꯕꯛ ꯑꯗꯨꯝ ꯇꯧꯔꯒ ꯂꯩꯔꯤꯁꯦ ꯑꯗꯨꯗꯨꯅ ꯍꯧꯖꯤꯛꯇꯕꯨ ꯈꯔ ꯈꯔ ꯅꯨꯡꯉꯥꯏꯔꯛꯑꯦ ꯍꯥꯏꯕꯒꯤ ꯋꯥꯅꯤ ꯑꯗꯨꯅ ꯑꯍꯥꯟꯕ ꯍꯧꯔꯛꯄꯒꯤꯗꯤꯅꯦ ꯅꯪꯁꯨꯅꯦ ꯇꯣꯂꯣꯞ ꯌꯥꯝꯕ ꯌꯥꯝꯗꯕ ꯍꯥꯏꯗꯣ ꯑꯗꯨꯃꯥꯏꯅ ꯊꯤꯔꯨꯔꯅꯨ ꯅꯪꯒꯤ ꯂꯦꯞꯇꯅ ꯄꯩꯁꯥꯗꯣ ꯈꯔ ꯈꯔ ꯂꯥꯛꯑꯒ ꯅꯪꯒꯤꯅꯦ ꯌꯨꯝ ꯚꯔꯥ ꯄꯤꯕ ꯀꯣꯟꯅꯕ ꯑꯗꯒꯤ ꯅꯪꯒꯤ ꯆꯥꯕ ꯊꯛꯄ ꯈꯔ ꯀꯣꯟꯅꯔꯒꯅꯦ ꯑꯗꯨꯝ ꯌꯥꯔꯦ ꯑꯍꯥꯟꯕꯒꯤꯗꯤ ꯑꯗꯨꯃꯥꯏꯅ ꯇꯧꯒꯗꯕꯅꯤ ꯇꯧꯔ ꯇꯧꯔꯒ ꯑꯗꯨꯝ ꯑꯦꯛꯁꯄꯔꯤꯌꯦꯟꯁꯇꯨ ꯌꯥꯎꯔꯀꯥꯟꯗ ꯃꯊꯟꯗ ꯄꯩꯁꯥꯗꯣ ꯑꯗꯨꯝ ꯌꯥꯡꯖꯔꯛꯀꯗꯕꯅꯤ ꯏꯆꯦꯗꯨꯁꯨ ꯌꯥꯝꯅ ꯐꯕꯅꯤꯗ ꯑꯗꯨ ꯅꯪꯒꯤꯗꯣ ꯃꯣꯏꯗꯣ ꯃꯥꯏ ꯐꯦꯁꯦ ꯇꯧꯕꯁꯨ ꯌꯥꯎꯕꯅꯤ ꯑꯗꯒꯤ ꯁꯝ ꯀꯛꯄꯒꯤꯁꯨ ꯌꯥꯎꯕꯅꯦꯕꯀꯣ ꯑꯗꯨ ꯃꯣꯏꯒꯤ ꯑꯩꯈꯣꯏꯒꯤ ꯄꯤꯁꯨꯝ ꯊꯥꯕ꯭ꯔꯥ ꯍꯥꯏꯕ ꯄꯤꯁꯨꯝ ꯊꯥꯕ ꯑꯗꯒꯤ ꯄꯥ ꯊꯥꯕ ꯑꯗꯒꯤ ꯈꯨꯖꯤꯟ ꯍꯥꯞꯄ ꯑꯗꯨꯝꯕꯗꯨꯁꯨ ꯂꯣꯏꯅ ꯌꯥꯎꯕꯅꯦꯕ ꯑꯗꯣ ꯅꯪꯒꯤ ꯍꯥꯏꯗꯤ ꯅꯪꯅ ꯊꯕ- ꯅꯪꯅ ꯅꯊꯟꯗꯅ ꯊꯕꯛꯇꯨ ꯄꯨꯜꯂꯞ ꯇꯧꯗꯧꯕ ꯅꯠꯇꯕꯅꯤꯅ ꯁꯝ ꯀꯛꯄꯒꯤꯅ ꯁꯝ ꯀꯛꯄꯒꯤ ꯃꯤ ꯇꯣꯉꯥꯟꯅ ꯈꯨꯖꯤꯟ ꯍꯥꯞꯄꯒꯤꯅ ꯈꯨꯖꯤꯟ ꯍꯥꯞꯄꯒꯤ ꯇꯣꯉꯥꯟꯅ ꯑꯗꯒꯤ ꯐꯦꯁꯦꯜ ꯇꯧꯕꯒꯤꯅ ꯇꯣꯉꯥꯟꯅ ꯑꯗꯨꯃꯥꯏꯅ ꯂꯩꯕꯅꯤꯅꯅꯦ ꯅꯪꯅ ꯑꯗꯨꯝ ꯐꯦꯁꯦꯜ ꯇꯧꯕꯗꯨꯒ ꯑꯗꯒꯤ ꯅꯪꯅ ꯁꯝ ꯀꯛꯄꯗꯨꯒ꯫ ꯃꯔꯨ ꯑꯣꯏꯅ ꯑꯅꯤꯗꯨ ꯅꯪꯅ ꯍꯩꯕꯅꯤꯅ ꯑꯗꯨꯒꯤꯗꯨꯗ ꯍꯥꯏꯔꯒ ꯑꯗꯨꯝ ꯇꯧꯕ ꯌꯥꯅꯤꯗ ꯑꯗꯒꯤ ꯃꯣꯏ ꯑꯇꯣꯞꯄꯁꯨ ꯍꯧꯖꯤꯛꯇꯣ ꯃꯣꯏ ꯃꯤ ꯑꯍꯨꯝ ꯑꯃꯁꯨ ꯇꯧꯕ ꯑꯣꯏꯌꯦ ꯑꯗꯨ ꯏꯆꯦꯅ ꯃꯤ ꯃꯤ ꯃꯔꯤꯒꯨꯝꯕ ꯑꯗꯨꯃꯥꯏꯅ ꯊꯝꯅꯤꯡꯉꯦꯅ ꯍꯥꯏꯕ ꯑꯗꯨꯒ ꯈꯔ ꯑꯍꯟ ꯑꯣꯏꯕ ꯑꯩꯈꯣꯏꯒꯤ ꯒ꯭ꯌꯥꯟ ꯇꯥꯕꯁꯨ ꯄꯥꯝꯃꯦꯅ ꯍꯥꯏꯕ ꯃꯣꯏꯅ ꯑꯉꯥꯡ ꯃꯆꯥ ꯑꯩꯈꯣꯏꯒꯤ ꯄꯦꯄꯥ ꯄꯦꯄꯥ ꯇꯧꯕ ꯑꯩꯈꯣꯏꯒꯤ ꯅꯍꯥꯗꯨꯗꯤ ꯑꯃꯨꯛ ꯄꯥꯝꯗꯦ ꯍꯥꯏꯗꯤ ꯅꯍꯥ ꯄꯥꯝꯗꯦ ꯍꯥꯏꯗꯤ ꯁꯨꯝ ꯋꯥꯔꯤꯗꯣ ꯍꯥꯏꯅ ꯇꯥꯟꯅꯕ ꯌꯥꯕ ꯃꯤ ꯒ꯭ꯌꯥꯟ ꯇꯥꯕ ꯃꯤ ꯑꯩꯈꯣꯏꯒꯤ ꯑꯗꯨꯃꯥꯏꯅ ꯇꯧꯕꯗꯨ ꯄꯥꯝꯃꯦꯅ ꯍꯥꯏꯕꯅꯤ ꯑꯗꯨ ꯅꯪ ꯍꯥꯏꯔꯛꯄꯗ ꯑꯗꯨꯝ ꯌꯥꯅꯤꯗ ꯑꯗꯣ ꯑꯩ ꯏꯆꯦꯗꯕꯨꯗꯤ ꯍꯥꯏꯕꯤꯔꯝꯃꯒꯦ ꯍꯌꯦꯡ ꯍꯨꯔꯦꯟ ꯑꯩ ꯗꯨꯀꯥꯟ ꯆꯠꯄꯗꯨꯗ ꯑꯗꯨꯗꯨꯒ ꯏꯆꯦꯗꯨꯅ ꯍꯥꯏꯔꯛꯄꯗꯨꯒꯤ ꯃꯇꯨꯡꯏꯟꯅ ꯑꯩꯗꯣ ꯅꯪꯉꯣꯟꯗ ꯑꯗꯨꯝ ꯄꯥꯎ ꯐꯥꯎꯔꯛꯑꯒꯦ ꯌꯥꯅꯤꯗ ꯑꯗꯨꯝ ꯀꯩꯅꯣ ꯇꯧꯕꯒꯤꯗꯤ ꯅꯪ ꯊꯕꯛ ꯍꯥꯡꯉꯒ ꯂꯩꯔꯝꯕꯁꯤꯅ ꯍꯦꯟꯅ ꯐꯔꯕꯅꯤ ꯃꯣꯏꯅꯁꯨ ꯄꯥꯝꯖꯔꯅꯤ ꯅꯪꯗꯣ ꯑꯗꯨꯝ ꯃꯈꯟ ꯃꯈꯟꯗꯁꯨ ꯍꯩꯕꯅꯤꯅ ꯑꯗꯒꯤ ꯅꯪ ꯍꯥꯏꯔ ꯀꯩꯁꯨ ꯃꯤꯉꯣꯟꯗ ꯋꯥ ꯀꯟꯅ ꯉꯥꯡꯉꯒ ꯃꯤꯒꯤ ꯐꯠꯇꯅꯕ ꯇꯧꯒꯗꯕ ꯑꯗꯒꯤ ꯂꯥꯛꯏꯕ ꯑꯩꯈꯣꯏꯒꯤ ꯀꯁꯇꯃ꯭ꯔꯁꯤꯡꯗꯨꯒꯤ ꯅꯪꯅ ꯀꯩꯁꯨ ꯃꯕꯨꯛ ꯄꯦꯟꯗꯅꯕ ꯇꯧꯗꯧꯁꯨ ꯂꯩꯇꯕꯅꯤꯅ ꯐꯔꯕꯅꯤ ꯑꯩ ꯏꯆꯦꯗꯨꯗ ꯍꯥꯏꯔꯒ ꯅꯪꯉꯣꯟꯗ ꯄꯥꯎ ꯑꯗꯨꯝ ꯐꯥꯎꯔꯛꯑꯒꯦ ꯑꯗꯨ ꯀꯔꯤꯒꯨꯝꯕ ꯂꯥꯛꯑꯣꯅ ꯏꯆꯦꯗꯨꯅ ꯍꯥꯏꯔꯛꯑꯁꯨ ꯅꯪ ꯉꯁꯤꯗꯤ ꯊꯕꯛ ꯂꯩꯇꯕ ꯅꯠꯇ꯭ꯔꯣ꯫
ꯍꯣꯏ ꯍꯣꯏ ꯂꯩꯇꯦ ꯑꯗꯨꯝ ꯍꯥꯏꯔꯣ ꯀꯩꯁꯨ ꯀꯥꯏꯗꯦ ꯅꯪꯅ ꯍꯥꯟꯅ ꯋꯥꯔꯤꯗꯣ ꯁꯥꯟꯅꯕꯤꯔꯣ ꯐꯖꯅ ꯈꯔ ꯌꯥꯅꯕ ꯅꯪꯅ ꯈꯔ ꯐꯖꯅ ꯍꯥꯏꯕꯤꯌꯨꯀꯣ ꯑꯩ ꯑꯗꯨꯝ ꯅꯣꯏꯅ ꯂꯥꯛꯑꯣ ꯍꯥꯏꯕꯒ ꯍꯣꯔꯦꯟ ꯑꯣꯏꯔꯣ ꯀꯩ ꯑꯣꯏꯔꯣ ꯑꯗꯨꯝ ꯐꯠ ꯂꯥꯛꯑꯗꯧꯅꯦ ꯑꯗꯨꯒ ꯑꯗꯨꯝ ꯑꯩ ꯎꯅꯔꯒꯦ ꯑꯗꯣ ꯅꯪꯅꯗꯤ ꯍꯥꯟꯅ ꯈꯔ ꯌꯥꯅꯕ ꯈꯔ ꯍꯥꯏꯕꯤꯌꯨꯀꯣ ꯑꯩꯗꯣ ꯎꯄꯥꯏ ꯂꯩꯇ꯭ꯔꯕ ꯑꯇꯣꯞꯄ ꯃꯐꯝꯖꯨ ꯊꯤꯕ ꯐꯪꯗ꯭ꯔꯕꯅꯤꯅ ꯍꯧꯖꯤꯛꯇꯣ ꯌꯥꯝꯕ ꯌꯥꯝꯗꯕ ꯃꯐꯝ ꯑꯃꯕꯨ ꯐꯪꯉꯗꯤ ꯑꯩ ꯑꯗꯨꯝ ꯌꯥꯔꯦꯅ ꯂꯩꯔꯕꯅꯦ ꯑꯗꯨꯅ ꯅꯪ ꯈꯔ ꯌꯥꯅꯕ ꯍꯥꯏꯅ
ꯍꯣꯏ ꯍꯣꯏ ꯑꯩꯅꯦ ꯉꯁꯤꯗꯣ ꯗꯨꯀꯥꯟꯗꯣ ꯉꯍꯥꯛꯇꯪ ꯂꯩꯔꯒ ꯊꯣꯛꯑꯅꯦꯕ ꯉꯁꯤꯗꯤ ꯑꯩꯗꯣ ꯆꯥꯛ ꯏꯁꯤꯡ ꯆꯥꯔꯒꯅꯦ ꯈꯔ ꯇꯞꯅ ꯊꯣꯛꯀꯦꯅꯗꯤ ꯇꯧꯕꯅꯦꯕ ꯑꯗꯣ ꯉꯔꯥꯡꯗꯨꯁꯨ ꯑꯩ ꯍꯜꯂꯛꯄꯗꯣ ꯊꯦꯡꯉꯕ ꯑꯗꯨꯗꯨꯅ ꯍꯣꯔꯦꯟ ꯑꯩ ꯗꯨꯀꯥꯟ ꯊꯣꯛꯄꯒ ꯏꯆꯦꯗꯨ ꯃꯥ ꯃꯣꯏꯁꯨ ꯄꯨꯡ ꯀꯩꯅꯣ ꯑꯗꯨꯋꯥꯏꯗ ꯊꯣꯛ ꯂꯛꯄꯅꯦ ꯄꯨꯡ ꯕꯥꯔꯣ ꯃꯇꯨꯡꯗ ꯊꯣꯛꯂꯛꯄꯅꯦ ꯄꯨꯡ ꯑꯃ ꯑꯗꯨꯋꯥꯏꯗ ꯀꯩꯅꯣ ꯑꯌꯨꯛ ꯉꯟꯅꯗꯤ ꯃꯤꯗꯣ ꯂꯥꯛꯇꯦꯅ ꯑꯗꯨꯗꯨꯅ ꯏꯆꯦꯗꯨ ꯗꯨꯀꯥꯟ ꯊꯣꯛꯂꯛꯄ ꯃꯇꯥꯡꯒ ꯑꯗꯨꯏꯗꯨꯒ ꯑꯩꯅ ꯑꯗꯨꯝ ꯎꯅꯕꯗꯨꯒ ꯆꯞ ꯆꯥꯔꯅꯤ ꯑꯗꯨꯗꯨꯒ ꯑꯩ ꯅꯥꯉꯣꯟꯗ ꯄꯥꯎꯗꯣ ꯍꯥꯏꯔꯛꯑꯒꯦ ꯑꯗꯨꯒ ꯅꯪꯅ ꯌꯥꯏ ꯍꯥꯏꯔꯗꯤ ꯍꯌꯦꯡꯗꯒꯤ ꯍꯦꯛꯇ ꯍꯧꯔꯒ ꯇꯧꯔꯒꯗꯕꯅꯤ ꯊꯦꯡꯊꯕ ꯊꯦꯡꯊꯕ ꯊꯦꯡꯊꯕꯒꯤ ꯀꯥꯟꯅꯕ ꯀꯩꯁꯨ ꯂꯩꯇꯦ ꯑꯗꯨꯗꯨꯅ ꯐꯔꯦ ꯑꯗꯨꯗꯤꯅꯦ ꯑꯩ ꯆꯥꯛ ꯏꯁꯤꯡꯁꯦ ꯂꯣꯏꯁꯤꯜꯂꯤꯒꯦ ꯑꯃꯨꯛ ꯊꯕꯛ ꯆꯠꯇꯧꯕꯅꯤꯅ ꯅꯪꯁꯨꯅꯦ ꯊꯕꯛꯁꯤꯡꯗꯣ ꯂꯣꯏꯁꯤꯜꯂꯣ ꯍꯣꯔꯦꯟ ꯆꯠꯁꯤ ꯍꯥꯏꯔꯗꯤ ꯐꯠ ꯂꯥꯛꯄ ꯌꯥꯅꯕ ꯑꯗꯨꯗꯨꯅ ꯀꯩꯅꯣ ꯇꯧꯔꯒꯦꯀꯣ ꯑꯩ ꯊꯕꯛ ꯈꯔ ꯂꯣꯏꯁꯤꯜꯂꯨꯔꯤꯒꯦꯀꯣ꯫
ꯍꯣꯏ ꯍꯣꯏ ꯍꯣꯏ ꯐꯖꯅ ꯍꯣꯔꯦꯟ ꯍꯥꯏꯅꯕꯤꯔꯝꯃꯣ ꯑꯗꯨꯝ ꯑꯩ ꯅꯪꯅꯕ ꯂꯥꯛꯑꯒꯦ ꯑꯩꯁꯨ ꯊꯕꯛ ꯈꯔ ꯂꯣꯏꯁꯤꯜꯂꯨꯒꯤꯒꯦ ꯅꯪꯁꯨ ꯇꯧꯔꯨꯔꯣ ꯊꯝꯃꯒꯦ ꯊꯝꯃꯒꯦ꯫